ꯀꯩꯗꯧꯔꯤꯅꯣ ꯍꯣꯏ
ꯀꯩꯝ ꯇꯧꯗꯦ ꯋꯥꯋꯥꯛꯀꯤꯡ ꯆꯠꯂꯤꯅꯦ ꯑꯩꯅ ꯍꯥꯏꯔꯗꯨꯗꯤ ꯋꯥꯥꯛꯀꯤꯡ ꯆꯠꯂꯦꯗ ꯑꯩꯈꯣꯏꯒꯤ ꯁꯨꯃꯥꯡꯗ
ꯑꯣ ꯍꯧꯖꯤ ꯏꯊꯦ ꯀꯥꯟꯁꯤꯗ
ꯍꯣꯏ ꯆꯠꯇ꯭ꯔꯗꯤ ꯑꯩꯗꯤ ꯍꯦꯛꯇ ꯉꯔꯥꯡ ꯅꯨꯡꯗꯥꯡꯁꯨ ꯃꯪꯂꯥꯞꯅꯒꯦ ꯇꯧꯋꯦ ꯑꯗꯨꯝ ꯐꯝꯖꯤꯜꯂꯒ ꯐꯣꯟ ꯌꯦꯡꯖꯟꯕꯒꯤ ꯎꯝ ꯍꯌꯦꯡꯁꯦ ꯑꯩ ꯑꯣꯏꯅ ꯇꯧꯔꯛꯀꯦꯀꯣ
ꯆꯠ ꯑꯇꯣꯝꯇ ꯅꯨꯡꯇꯤꯒꯤ ꯁꯨꯃꯥꯏꯅ ꯇꯧꯒꯦ ꯍꯥꯏꯕ꯭ꯔꯣ ꯑꯩꯒꯤꯗꯤ ꯃꯇꯝ ꯄꯤꯗ꯭ꯔꯒ
ꯑꯩ ꯑꯣꯏꯅ ꯇꯧꯔꯛꯀꯦ ꯅꯪ ꯇꯧ ꯑꯩ ꯑꯣꯏꯅ ꯄꯥꯎ ꯍꯥꯏꯔꯛꯀꯦ ꯍꯥꯏꯕꯅꯦ ꯁꯪꯕꯗꯣ ꯑꯩ ꯍꯌꯦꯡꯁꯨ ꯑꯃꯨꯛ ꯆꯠꯇꯣꯏꯅꯦ ꯑꯗꯨꯒꯤꯅꯦ
ꯑꯁ
ꯊꯕꯛ ꯌꯥꯝ ꯆꯤꯜꯂꯦ ꯈꯪꯉꯕ꯭ꯔꯥ ꯌꯨꯝ ꯂꯩꯕꯁꯤ
ꯌꯥꯝ ꯆꯤꯜꯂꯤꯀꯣ ꯌꯥꯗꯦꯀꯣ
ꯅꯪ ꯉꯁꯥꯏ ꯄꯨꯡ ꯀꯌꯥꯗ ꯍꯜꯂꯛꯏꯅꯣ
ꯑꯍꯣꯏ ꯄꯨꯡ ꯑꯩꯠ ꯇꯥꯔꯝꯗꯥꯏꯗ ꯌꯥꯎꯔꯛꯑꯃꯅꯤ
ꯑꯁ ꯊꯦꯡꯉꯤꯅꯦ ꯕꯁꯇ ꯅꯠꯇ꯭ꯔ ꯄꯨꯡ ꯀꯌꯥꯗꯒꯤꯩ ꯊꯣꯛꯂꯛ ꯄꯨꯡ ꯀꯌꯥꯗ ꯇꯣꯡꯉꯛꯏꯕ
ꯄꯨꯡ ꯇꯨꯌꯦꯜꯐ ꯇꯥꯅꯤꯡꯉꯥꯏ ꯃꯇꯝꯗꯒꯤ ꯑꯁꯤꯗ ꯂꯥꯛꯄ ꯃꯥꯜꯂꯤ
ꯑꯣ ꯇꯨꯌꯦꯞ ꯇꯥꯔꯛꯑꯗꯥꯏ ꯑꯁ ꯄꯨꯡ ꯅꯤꯄꯥꯥꯟꯃꯨꯛ ꯆꯪꯉꯅꯤꯅꯦ
ꯍꯣꯏ ꯇ꯭ꯔꯥꯐꯤꯛ ꯖꯥꯝ ꯌꯥꯝꯃꯦ ꯉꯁꯤꯗꯨꯅꯅꯦ ꯅꯠꯇ꯭ꯔꯗꯤ
ꯎꯝ ꯁꯥꯕ꯭ꯔꯣ
ꯍꯣꯏ ꯑꯗꯨꯝ ꯉꯁꯤꯗꯤ ꯈꯔ ꯏꯪꯕ ꯃꯥꯜꯂꯦꯗ ꯌꯥꯝꯅꯗꯤ
ꯀꯩꯒꯤꯅꯣ ꯅꯣꯡ ꯇꯥꯈꯤꯕ ꯅꯣꯡꯒ ꯇꯥꯈꯤꯕꯣ ꯍꯥꯏꯁꯦ
ꯇꯥꯗꯦꯗ ꯑꯃꯐꯧ ꯈꯨꯠꯁꯥ ꯑꯃ ꯇꯧꯔꯒ ꯂꯝꯕꯤꯗꯣ
ꯑ ꯑꯣ ꯑꯦꯁꯤ ꯌꯥꯎꯗꯕ ꯕꯁꯇꯨꯅꯤꯅꯦ ꯅꯣꯏ ꯇꯣꯡꯉꯛꯏꯁꯦ
ꯎꯝ ꯑꯩꯗꯤ ꯑꯗꯨꯗ ꯅꯠꯇ꯭ꯔꯗꯤ ꯌꯥꯗꯦ ꯑꯗꯨꯅꯤꯅ ꯑꯗꯨ ꯒꯥꯔꯤꯗ ꯑꯣꯏꯅ ꯆꯠꯂꯦ ꯑꯩꯅ ꯆꯠꯂꯁꯦꯅ ꯍꯥꯏꯕꯒꯤ ꯃꯕꯥꯅꯤꯁꯨ ꯑꯗꯨꯝ ꯌꯥꯕꯒꯤꯀꯣ
ꯎꯝ
ꯑꯗꯨ ꯑꯩꯗꯤ ꯏꯇꯣꯝꯇ ꯑꯣꯏꯔꯁꯤ
ꯀꯩꯅꯣꯒꯤ ꯑꯃꯗꯨꯒꯤ ꯃꯥꯒꯤ ꯐꯣꯟ ꯂꯩꯈ꯭ꯔꯕꯣ
ꯐꯅ
ꯑꯃꯗꯣ
ꯅꯃꯥꯟꯅꯕꯤꯗꯣ
ꯎꯝ
ꯀꯔꯤ ꯐꯣꯟꯅꯣ ꯀꯗꯥꯥꯏꯗꯩꯅꯣ ꯂꯩꯗꯦ ꯃꯥ
ꯂꯩꯒ꯭ꯔꯕ ꯍꯥꯏꯕꯅꯤꯗ ꯂꯩꯅꯤ ꯍꯥꯏꯕꯗꯨꯗ ꯃꯥꯅ
ꯂꯩꯗꯦꯗ ꯃꯥꯅ ꯄꯥꯏꯕꯗꯣ ꯄꯥꯏꯔꯥ ꯂꯩ ꯑꯩꯗꯤ ꯈꯪꯗꯦ ꯂꯩꯕ꯭ꯔ ꯂꯩꯇꯕ꯭ꯔꯗꯤ
ꯌꯥꯔꯗꯤ ꯃꯉꯣꯟꯗꯁꯨ ꯍꯥꯞꯍꯜꯂ ꯇꯧꯍꯟꯒꯦ ꯇꯧꯕ
ꯑꯣ ꯑꯁ ꯃꯥꯒꯤ ꯐꯣꯟꯗꯨꯗꯤ ꯕꯦꯔꯥ ꯌꯥꯝ ꯀꯥꯏꯗ
ꯀꯗꯧꯋꯤ
ꯕꯦꯇ꯭ꯔꯤꯒ ꯊꯨ ꯊꯨ ꯅ ꯂꯣꯢꯌꯦꯗ ꯃꯥꯗꯤ
ꯑꯥ ꯇꯧꯔꯝꯒꯅꯤ ꯁꯦꯝꯁꯪ ꯀꯩꯅꯣꯅꯤꯅ ꯐꯠ ꯂꯤꯁꯨ ꯂꯤꯔꯦꯗꯅ ꯑꯗꯨꯅꯅꯤ
ꯑꯁꯤꯒ ꯏꯟꯁꯇꯣꯜ ꯇꯧꯕ ꯌꯥꯒꯦꯔꯥ ꯌꯥꯔꯣꯏꯗ꯭ꯔꯥ ꯈꯪꯗꯦꯗ ꯃꯥꯗꯤ
ꯎꯕꯔ ꯐꯥꯎ ꯌꯥꯗꯕꯅꯦ ꯃꯥꯒꯤ ꯐꯣꯟꯗ
ꯑꯁ ꯎꯕꯔꯗꯤ ꯀꯥꯏ ꯌꯥꯗꯣꯏꯅꯣꯍꯦ ꯃꯥꯢꯗꯨꯗꯤ
ꯁꯤꯗꯤ ꯌꯒꯤꯔꯣꯢꯅꯦ
ꯑꯥ ꯁꯤꯗꯤ ꯀꯌꯥ ꯌꯥꯝꯗꯤ ꯆꯥꯎꯗꯤ ꯆꯥꯎꯗꯝꯅꯤ ꯑꯗꯣ ꯈꯪꯗꯦ
ꯍꯦꯡ ꯆꯠꯄ ꯀꯩꯒ ꯈꯔꯗꯤ ꯀꯨꯏꯅ ꯆꯪꯒꯅꯤ ꯀꯩꯁꯨꯗꯤ ꯇꯧꯔꯣꯏꯗ ꯆꯤꯡꯕꯗꯗꯤ
ꯑꯥ ꯁꯤꯗ ꯂꯩꯕꯁꯦ ꯌꯥꯝ ꯉꯟꯅ ꯉꯟꯅ ꯇꯨꯝꯅꯤꯡꯉꯦꯗ
ꯑꯣꯏꯕꯅꯤ ꯑꯩꯁꯨ ꯍꯟꯗꯛꯁꯦ ꯐꯖꯅ ꯁꯦꯝꯈꯤꯅꯤ ꯍꯛꯆꯥꯡꯁꯦ ꯌꯥꯗ꯭ꯔꯦ ꯅꯠꯇꯗꯤ
ꯁꯦꯝꯃꯨ ꯁꯦꯝꯃꯨ ꯍꯩ ꯃꯌꯥꯝ ꯆꯥꯔꯒ ꯇꯧꯔꯣ
ꯎꯝ ꯅꯨꯡꯇꯤꯒꯤ ꯕ꯭ꯔꯦꯛꯐꯥꯁꯀ ꯆꯥꯕ ꯆꯠꯇ꯭ꯔꯗꯤ ꯌꯥꯗ꯭ꯔꯦꯅꯦ ꯑꯩꯅ ꯇꯧꯔꯤꯉꯩꯗꯣ
ꯌꯦꯔꯨꯝꯗꯨꯁꯨ ꯄꯨꯔꯒ ꯄꯨꯁꯤꯜꯂꯒ ꯐꯨꯠꯂꯒ ꯆꯥꯎ
ꯁꯥꯕꯒꯤ ꯄꯠꯂꯔꯣꯏꯗ꯭ꯔꯥ ꯀꯣ
ꯁꯥꯕꯒꯤ ꯅꯣꯏ ꯀꯥ ꯌꯥꯝ ꯂꯩꯁꯟꯗꯕꯤꯗ ꯈꯔ ꯂꯩꯁꯜꯂꯒ ꯈꯪꯗꯦ ꯑꯌꯤꯡꯕ ꯖꯒꯥ ꯀꯥꯡ ꯃꯈꯥꯗ ꯊꯝꯃꯨ ꯀꯩꯅꯣ
ꯢꯡꯕ ꯖꯒꯥ ꯁꯨ ꯈꯪꯗꯦꯅꯦ
ꯅꯣꯏ ꯈꯥꯏꯖꯤꯟꯅꯔꯒ ꯂꯩꯔ ꯆꯥꯔꯗꯤ ꯀꯩꯁꯨ ꯇꯧꯔꯣꯏ ꯊꯨꯟ ꯊꯨꯟ ꯂꯣꯏꯔꯅꯤ ꯑꯗꯨꯝ
ꯍꯣꯏ ꯑꯩ ꯗ꯭ꯌꯨꯇꯤꯒꯨꯝꯕ ꯆꯠꯄ ꯍꯧꯔꯗꯤ ꯑꯃ ꯌꯦꯟꯗꯨꯝ ꯄ꯭ꯂꯦꯠ ꯑꯃꯒꯨꯝꯕ ꯂꯧꯔꯒ ꯊꯝꯔꯒ ꯑꯗꯨꯝ ꯆꯥꯁꯤꯔꯅꯗꯤ ꯈꯟꯕꯅꯤ
ꯆꯥꯎ
ꯅꯠꯇ꯭ꯔꯗꯤ ꯑꯩꯗꯤ ꯗ꯭ꯌꯨꯇꯤ ꯆꯠꯂꯒ ꯀꯥꯔꯗꯣ ꯂꯧꯕ ꯂꯥꯛꯑꯗꯤ ꯑꯩ ꯀꯔꯤꯝꯇ ꯉꯝꯃꯔꯣꯏꯗ
ꯀꯥꯔꯗꯗꯤ ꯑꯣꯏꯔꯔꯣꯏꯍꯦ ꯀꯥꯔꯗꯤ ꯀꯩꯅꯣ ꯇꯧꯕ ꯋꯥꯅꯤ ꯁꯇꯔꯗꯦꯒꯨꯝꯕ ꯁꯦꯀꯦꯟꯗ ꯁꯇꯔꯗꯦ ꯁꯨꯇꯤ ꯊꯥꯕ ꯐꯥꯔꯁ ꯁꯠ ꯇꯔꯗꯦ ꯑꯗꯨꯒꯨꯝꯕ ꯁꯨꯇꯤ ꯊꯥꯕꯗ ꯑꯗꯨꯗ ꯇꯧꯕ ꯋꯥꯅꯤ
ꯑꯩ ꯑꯗꯨꯗꯒꯤ ꯑꯩꯕꯨ ꯂꯧꯕ ꯂꯥꯛꯑꯗꯤ ꯑꯩꯗꯤ ꯌꯥꯝ ꯉꯝꯃꯔꯣꯢ
ꯀꯣꯂꯦꯖ ꯀꯕ ꯃꯇꯝꯗꯗꯤ ꯗꯨꯝꯕ ꯁꯦꯟꯅꯤꯕ
ꯑꫭ ꯑꯗꯨꯒꯤ ꯈꯜꯂꯒ ꯑꯃꯨꯛꯀ ꯆꯠꯄ ꯉꯝꯃꯔꯣꯏꯗꯣ ꯈꯪꯕꯒꯤ ꯀꯣ ꯃꯊꯥ ꯌꯥꯝ ꯁꯥꯔꯒ ꯂꯥꯏꯕꯅꯦꯕ
ꯀꯩꯁꯨ ꯌꯥꯝ ꯄꯥꯛ ꯆꯠꯂꯣꯏꯗ ꯅꯣꯏ ꯀꯦꯞꯇ ꯀꯩꯁꯨ ꯕꯁꯇ ꯑꯌꯥꯝꯕ ꯆꯠ ꯆꯠꯂꯅꯤ ꯅꯣꯏꯗꯗꯤ ꯀꯩꯅꯣ ꯃꯇꯝ ꯂꫭꯏꯔꯕꯅꯤꯅ ꯑꯩꯈꯣꯏꯒꯤꯗꯕꯨ ꯚꯦꯀꯦꯁꯟ ꯃꯇꯝ ꯑꯣꯏꯈꯤꯕꯩꯅꯦꯕ
ꯎꯝ
ꯅꯨꯃꯤꯠ ꯅꯤꯅꯤ ꯍꯨꯝꯅꯤ ꯈꯔ
ꯎꯝ ꯑꯁ ꯍꯌꯦꯡ ꯅꯪ ꯁꯨꯇꯤ ꯑꯣꯏꯔꯒ ꯂꯩꯔꯝꯃꯗꯤ ꯐꯗꯣꯏꯅꯤꯗ
ꯁꯤ ꯍꯥꯏꯁꯦ ꯍꯜꯂꯛꯄꯗ ꯄꯨꯡ ꯑꯅꯤꯗꯤ ꯑꯗꯨꯝ ꯇꯥꯔꯅꯤ ꯑꯃ
ꯎꯝ ꯍꯌꯦꯡꯗꯤ ꯐꯖꯅ ꯇꯥꯎ ꯒ‌ꯦꯅ ꯈꯟꯕꯅꯦ ꯑꯩ ꯅꯨꯃꯤꯠ ꯑꯅꯤ ꯑꯍꯨꯝ ꯈꯛꯇ ꯉꯥꯏꯔꯦ ꯀꫭꯂꯦꯁ ꯆꯠꯄꯥ ꯍꯥꯥꯎꯔꯅꯤ ꯂꯩꯔꯝꯃꯅꯤ ꯑꯗꯨ ꯑꯩꯗꯤ ꯆꯠꯂꯔꯣꯏ ꯄꯣꯠ ꯂꯣꯏꯁꯤꯟꯅꯤꯡꯉꯥꯏ ꯌꯥꯝ ꯋꯥꯠꯂꯤ
ꯑꯗꯨꯒꯤ ꯐꯤꯁꯨ ꯁꯨꯕ ꯍꯧꯎꯗ꯭ꯔꯤꯌꯦ
ꯎꯝ
ꯇꯨꯝꯔꯒ ꯍꯧꯒꯠ ꯉꯁꯤ ꯂꯥꯛꯄꯒꯤ ꯗ꯭ꯔꯦꯁ ꯐꯥꯎ ꯁꯨꯗꯕꯤ ꯏꯔꯨꯔꯒ ꯑꯗꯨꯝ ꯇꯨꯝꯕꯅ‌ꯦ
ꯌꯥꯔꯦ ꯍꯌꯦꯡꯁꯨ ꯑꯗꯨꯝ ꯍꯌꯦꯡ ꯅꯨꯡꯗꯥꯡ ꯁꯔꯁꯨ ꯑꯗꯨꯝ ꯀꯪꯒꯗꯧꯗꯕꯨ
ꯍꯣꯏ ꯔꯣꯝꯗ ꯑꯗꯨꯝ ꯐꯥꯎꯥꯗꯣꯏꯗꯤ ꯁꯨꯔꯒꯥꯏꯗꯤ
ꯎꯝ ꯑꯗꯨꯒꯤ ꯍꯥꯏꯔꯨꯔꯗꯤ ꯅꯨꯡꯉꯥꯏꯕ ꯀꯣ ꯁꯥꯕꯒꯤ ꯍꯥꯏꯔꯨꯔꯗꯤ ꯅꯣꯡꯉꯥꯜꯂꯦ ꯍꯦꯛꯇ ꯀꯪꯉꯝꯕꯤꯅꯦꯕ ꯑꯦꯄꯔꫭꯟꯒꯁꯦ
ꯇꯜꯂꯦ ꯑꯗꯨ ꯑꯣꯏꯔꯁꯨ ꯑꯁ
ꯀꯩꯅꯣ ꯅꯪꯒꯤ ꯔꯨꯝꯃꯦꯠ ꯑꯅꯤꯗꯨꯒꯗꯤ ꯐꯣꯟ ꯇꯧꯕ ꯌꯥꯗ꯭ꯔꯦꯅꯦ
ꯍꯣꯏ ꯑꯩ ꯅꯍꯥꯟ ꯆꯠꯄ ꯃꯇꯝꯗꯗꯤ ꯅꯠꯇꯦ ꯑꯩꯈꯣꯏ ꯇꯥꯎꯁꯦ ꯍꯥꯏꯔꯗꯤ ꯃꯣꯏꯕꯨ ꯔꯨꯝ ꯑꯇꯣꯞꯄꯗ ꯊꯝꯍꯜꯂꯒ ꯇꯥꯎꯕ ꯌꯥꯏꯌꯦ ꯑꯗꯨ ꯑꯣꯏꯔꯁꯨ
ꯑꯁ ꯏꯀꯣ ꯆꯠꯄꯅꯦ ꯑꯗꯨ ꯌꯥꯝꯅ
ꯃꯣꯏ ꯅꯠꯇꯦ ꯑꯩꯈꯣꯏꯒꯤꯗꯤ ꯔꯨꯝ ꯇꯣꯉꯥꯟ ꯇꯣꯉꯥꯟꯅ ꯂꯩꯌꯦꯅ ꯃꯌꯥꯝ
ꯎꯝ
ꯃꯊꯛꯇ ꯃꯤ ꯃꯥ ꯂꯩꯔꯦ ꯃꯈꯥꯗ ꯃꯤ ꯃꯥꯅ ꯂꯩꯔꯒ ꯛꯝꯕꯅꯤꯁꯨ ꯇꯥꯎ ꯇꯥꯎꯕꯅꯦ
ꯎꯝꯍꯝ ꯏꯀꯣ ꯆꯠꯇ꯭ꯔꯅꯦ ꯅꯛꯄꯒꯤ ꯆꯠꯤꯗꯨꯗꯤ
ꯆꯠꯇꯕ ꯃꯥꯜꯂꯦꯗ ꯅꯍꯥꯟ ꯑꯩꯅꯦ ꯋꯥꯔꯤ ꯑꯃ ꯂꯤꯕꯤꯒꯦꯀꯣ ꯑꯩꯒꯤ ꯃꯥꯡ ꯋꯥꯔꯤ ꯉꯁꯤꯒꯤ ꯑꯆ‌ꯦꯡꯕ ꯊꯣꯛꯄ ꯋꯥꯅꯤ ꯉꯥꯛꯄꯗꯨ ꯁꯤꯔꯦ ꯑꯩ ꯑꯩꯗꯣ ꯁꯤꯒꯨꯝꯕꯗꯤ ꯃꯕꯥꯅꯤꯁꯦ ꯑꯩꯕꯨ ꯂꯥꯎꯕ ꯂꯥꯛꯑ‌ꯦꯕ ꯉꯁꯤꯁꯦ
ꯐꯠꯇꯕ ꯋꯥꯔꫭ ꯐꯠꯇꯕ ꯃꯪꯪꯂꯣ
ꯑꯗꯣ ꯍꯥꯏꯕꯤꯒꯦ ꯇꯥꯎꯑꯣ
ꯐꯠꯇꯕ ꯃꯪ ꯑꯣꯏꯔꯗꯤ ꯃꯀꯨ ꯃꯪꯅꯦ ꯍꯥꯏꯍꯧꯗꯣꯏꯅꯤ ꯊꯣꯛꯇꯤ ꯊꯣꯛꯈ꯭ꯔꯕꯅꯤꯅ ꯈꯪꯗ꯭ꯔꯦ ꯑꯗꯨꯗꯤ
ꯑꯥ ꯑꯗꯨꯒꯤ ꯃꯕꯥꯅꯤꯗꯣ ꯑꯩꯕꯨ ꯂꯥꯎꯕ ꯂꯥꯛꯑꯦꯕ ꯉꯁꯤ ꯑꯩꯒꯤ ꯃꯥꯡꯗꯁꯨ ꯆꯞ ꯃꯥꯟꯅꯕ ꯃꯕꯅꯤꯁ‌ꯦ ꯁꯦ ꯂꯥꯎꯕ ꯂꯥꯛꯑꯦ ꯑꯗꯨꯒ ꯑꯩꯈꯣꯏ ꯑꯦꯟꯇ꯭ꯔꯤ ꯇꯥꯎꯕꯒꯨꯝꯕꯗꯤ ꯑꯩꯒꯤ ꯃꯥꯡꯗꯗꯤ ꯎꯗꯦꯀꯣ ꯑꯗꯨꯒ ꯑꯦꯟꯇ꯭ꯔꯤ ꯇꯧꯕꯁꯦ ꯌꯥꯝ.. ꯃꯇꯝ ꯀꯨꯏꯅ ꯆꯪꯉꯦꯕ ꯏꯁꯀꯦꯟ ꯇꯧꯔꯒ ꯀꯔꯤ ꯀꯔꯤꯔ ꯌꯥꯝ ꯇꯧꯋꯦꯕ ꯉꯁꯤꯁꯦ ꯑꯗꯨꯗꯒꯤ ꯃꯕꯥꯅꯤꯁꯦ ꯈꯔ ꯉꯥꯏꯔꯒ ꯇ꯭ꯔꯣꯂꯤ ꯃꯅꯥꯛꯇ ꯂꯦꯞꯄ꯭ꯔ ꯂꯩꯕꯅꯦꯕ ꯑꯗꯨꯒꯤ ꯑꯝ ꯏꯕꯥꯅꯤꯁꯦ ꯁꯨꯃꯥꯏꯅ ꯍꯥꯏꯔꯛꯄ ꯑꯩ ꯑꯣ ꯎꯝ ꯏꯕꯥꯅꯤ ꯍꯥꯟꯅ ꯆꯠꯂꯝꯃꯒꯦꯅ ꯍꯥꯏ ꯍꯩꯌꯦꯕ ꯑꯩꯒꯤ ꯃꯥꯡꯗꯁꯨ ꯁꯨꯃꯥꯏꯅ ꯆꯞ ꯃꯥꯟꯅꯔꯒ ꯃꯕꯥꯅꯤꯅ ꯍꯥꯟꯅ ꯑꯩꯕꯨ ꯂꯥꯎꯕ ꯂꯥꯛꯄꯗ ꯃꯕꯥꯅꯤꯁꯦ ꯍꯥꯟꯅ ꯆꯠꯂꯝꯃꯦꯕ
ꯀꯩꯅꯣ ꯀꯔꯥꯏꯗꯅꯣ ꯆꯠꯂꯝꯃꯤꯖꯦ ꯑꯣ
ꯆꯥꯛ ꯂꯥꯎꯕ ꯆꯠꯄ ꯃꯥꯜꯂꯦ ꯑꯗꯨꯒ ꯆꯞ ꯃꯥꯟꯅꯕ ꯃꯥꯡꯕꯅꯦ ꯑꯗꯨꯒ ꯊꯣꯛꯄ ꯉꯥꯛꯄꯗꯨ ꯁꯤꯔꯦ ꯁꯤꯔꯦ ꯑꯩ ꯉꯁꯤ ꯁꯨꯃꯥꯏꯅ ꯊꯣꯛꯅꯤꯡꯉꯥꯏ ꯃꯥ ꯑꯗꯨꯒ ꯑꯩꯈꯣꯏ ꯃꯥꯒꯤꯁꯨ ꯀꯔꯤꯅ ꯃꯥꯡꯉꯦꯅꯦ ꯑꯗꯨ ꯑꯩ ꯐꯖꯅ ꯈꯪꯗꯕ
ꯌꯥꯝ ꯃꯊꯥ ꯁꯥꯏꯌꯦꯗ ꯑꯩ
ꯀꯔꯤ ꯃꯥꯡꯕ ꯑꯣꯏ ꯖꯥꯠꯅꯣ
ꯅꯣꯢ ꯃꯥꯒꯤꯖꯨ ꯃꯪꯉꯦ
ꯑ ꯑꯗꯨꯒ ꯑꯩꯗꯣ ꯇꯨꯝꯅꯤꯡ ꯃꯟꯕꯒꯤ ꯑꯃꯨꯛꯀ ꯇꯨꯝꯊꯣꯛꯈ꯭ꯔꯕꯒꯤ ꯀꯥꯎꯈ꯭ꯔꯦꯕ ꯃꯥꯒꯤ ꯃꯥꯡꯗꯣ
ꯎꯝ
ꯔꯤꯃꯥꯡ ꯑꯣꯏꯕ꯭ꯔꯥ ꯑꯗꯨ ꯑꯁ ꯊꯋꯥꯏ ꯌꯥꯝ ꯅꯨꯡꯉꯥꯏꯇꯦꯗ ꯅꯪ ꯄꯨꯡ ꯀꯌꯥꯗ ꯇꯨꯝꯒꯦꯔꯣ
ꯍꯥꯥ
ꯎꯝ ꯑꯦ
ꯀꯌꯥ ꯀꯔꯤ ꯍꯥꯏꯕ꯭ꯔ
ꯀꯥꯡ ꯌꯥꯝ ꯆꯤꯛꯑꯦꯗ
ꯈꯣꯏꯗꯁꯨ ꯀꯥꯡ ꯂꯩꯌꯦ ꯃꯥꯜꯂꯤ
ꯅ ꯅꯣꯏ ꯆꯥꯛ ꯆꯥꯕ ꯀꯔꯝ ꯀꯥꯟ ꯇꯣꯛꯏꯅꯣ ꯆꯥꯛ ꯆꯥꯕ ꯀꯣꯏꯔꯝꯈꯤꯔꯣꯏꯅꯦ ꯉꯁꯥꯏ ꯊꯣꯡꯒꯔꯤ ꯌꯥꯏꯗ
ꯍꯣꯏ ꯃꯕꯥꯅꯤꯅ ꯂꯥꯛꯑꯒ ꯁꯧꯒ꯭ꯔꯤ ꯑꯩꯅ ꯁꯧꯒ꯭ꯔꯤ ꯑꯇꯦꯛꯄ ꯄꯨꯔꯛꯑꯦꯕ ꯑꯗꯨꯒꯤ ꯊꯣꯡꯉꯒ ꯆꯥꯔꯦ
ꯎꯝ ꯅꯃꯥꯟꯅꯕꯤꯅ ꯄꯤꯔꯛꯑꯦ ꯍꯥꯏꯕꯗꯣ
ꯑ ꯅꯠꯇꯦ ꯑꯗꯨꯗꯤ ꯑꯩꯅ ꯂꯩꯕ ꯃꯐꯝꯗꯒꯤ ꯂꯩꯔꯒ ꯄꯨꯔꯛꯄꯅꯦ ꯕꯤꯟꯁꯀ
ꯑꯣ ꯑꯜ ꯃꯣꯏꯕꯥꯅꯤꯗꯤ ꯀ꯭ꯂꯥꯁ ꯆꯠꯂꯕ꯭ꯔꯣ
ꯍꯣꯏ ꯀ꯭ꯂꯥꯁ ꯆꯠꯂꯤꯅꯦ ꯍꯥꯢꯌꯦ
ꯇꯜꯂꯦꯗ ꯀ꯭ꯂꯥꯁ ꯂꯩ ꯀꯥꯏꯗ ꯆꯠꯅꯤꯡꯗꯦ
ꯑꯩꯁꯨ ꯌꯥꯝ ꯆꯠꯅꯤꯡꯗꯦ ꯌꯥꯝ ꯇꯥꯅꯤꯗꯦ ꯀꯥꯕ ꯂꯣꯏꯅꯤꯡꯕꯅ ꯁꯤꯔꯦ
ꯍꯣꯏ ꯏꯝꯄꯣꯔꯇꯦꯟꯒꯗꯤ ꯌꯥꯝꯅ ꯄꯤꯔꯛꯏ
ꯍꯣꯏ ꯑꯁꯥꯏꯃꯦꯟꯒ ꯂꯩꯌꯦ ꯍꯥꯏꯕꯅꯤ
ꯑꯍꯨꯝ ꯈꯛꯇꯪ ꯑꯣꯏꯔꯝꯕꯗꯤ ꯅꯨꯡꯉꯥꯏꯗꯧꯅꯤ ꯑꯁ
ꯍꯣꯏ ꯑꯁ ꯍꯔꯥꯎ ꯍꯔꯥꯎꯔꯒ ꯊꯣꯏꯅꯝꯒꯗꯝꯅꯤ ꯃꯔꯤꯗꯣ ꯌꯦꯡꯉꯨꯅꯦ ꯑꯁ
ꯌꯨꯝꯊꯣꯛꯑꯒ ꯁꯤ ꯂꯩꯔꯅꯦꯕ ꯑꯗꯣ ꯅꯈꯣꯏꯗꯤ ꯏꯟꯇꯔꯅ ꯑꯃꯨꯛ ꯄꯨꯒꯤꯗꯣꯏꯅꯤꯅ ꯑꯃꯨꯛ ꯈꯔꯗꯤ ꯂꯩꯍꯧꯒꯅꯤꯀꯣ
ꯍꯣꯏ ꯏꯟꯇꯔꯟꯗꯨꯒ ꯍꯣꯁꯄꯤ ꯍꯣꯁꯇꯦꯜ ꯑꯣ ꯀꯣꯂꯦꯖꯅ ꯄꯤꯊꯣꯛꯀꯦꯔꯥ ꯅꯠꯇ꯭ꯔꯒ ꯑꯩꯈꯣꯏ ꯃꯁꯦꯟꯅ ꯊꯤꯗꯣꯏꯔꯥꯁꯨ ꯈꯪꯗꯝꯅꯤꯅ
ꯑꯗꯣ ꯑꯩꯈꯣꯏꯒꯤꯗꯤ ꯁꯤꯟꯕꯤꯗꯧꯗꯤ ꯃꯥꯜꯂꯦꯗ ꯂꯥꯛꯁꯨ ꯂꯥꯛꯑꯝꯃꯤꯗꯅ ꯑꯃ ꯀꯔꯤꯅꯣꯃ ꯑꯩꯈꯣꯏꯒꯤ ꯀꯩꯅꯣ ꯀꯟꯐ꯭ꯔꯦꯟꯁꯂ ꯂꯥꯛꯑꯝꯕ ꯅꯨꯄꯤ ꯑꯃꯅ ꯂꯥꯛꯑꯝꯕꯗ ꯃꯣꯏꯅꯁꯨ ꯀꯩꯅꯣꯒꯨꯝꯕ ꯄꯤꯕꯤꯒꯅꯤ ꯄꯂꯦꯁꯃꯦꯟꯒꯨꯝꯕꯁꯨ ꯄꯤꯕ ꯈꯣꯠꯄꯒꯤ ꯏꯟꯇꯔꯚꯤꯌꯨ ꯇꯧꯕꯩ ꯈꯣꯠꯄꯒꯤ ꯀꯩꯀꯥ ꯍꯥꯏꯔꯝꯃꯤꯗꯅ ꯇꯥꯛꯄꯤꯔꯝꯃꯤꯗꯅ
ꯉꯥꯏꯌꯣ ꯉꯥꯏꯌꯣ
ꯀꯩꯀꯩꯁꯨ ꯇꯧꯗꯧ ꯃꯥꯜꯂꯦꯕ ꯇꯠꯇꯣꯔꯥ